ꯍꯜꯂꯣ
ꯍꯥꯎ ꯇꯥꯏꯌꯦ
ꯎꯝ
ꯀꯩꯗꯧꯔꯝꯃꯤꯅꯣ
ꯂꯝꯕꯤꯗ ꯋꯥꯛꯀꯤꯡ ꯆꯠꯂꯤꯌꯦ ꯆꯥꯛ ꯇꯣꯛ ꯂꯒꯥ ꯉꯍꯥꯛ ꯋꯥꯛꯀꯤꯡ ꯆꯠꯂꯤ
ꯑꯣ ꯑꯁ ꯉꯥꯍꯛ ꯑꯩꯁꯦ ꯀꯩꯅꯣꯝꯇ ꯍꯪꯒꯦꯅ ꯇꯧꯔꯛꯄꯅꯤꯗꯥ
ꯀꯔꯤ
ꯎꯝ ꯍꯧꯖꯤꯛꯀꯥꯟꯁꯦ ꯀꯩꯅꯣꯁꯦ ꯑꯥ ꯂꯝ ꯂꯝꯗꯅꯦ ꯍꯧꯖꯤꯛꯁꯤ ꯑꯥ ꯚꯣꯠꯀꯤ ꯃꯇꯥꯡꯕꯨꯗꯤ ꯃꯥꯜꯂꯦ ꯁꯥꯔ ꯍꯥꯏꯒꯨꯝ ꯍꯥꯏ ꯍꯥꯏꯐꯦꯠ ꯇꯧꯋꯤ ꯑꯦꯁ ꯑꯥ ꯑꯦꯁ ꯑꯦ ꯑꯥ ꯁꯣꯔꯤ ꯑꯦꯁ ꯑꯥꯏ ꯑꯔ ꯁꯥꯔ ꯍꯥꯏꯕ ꯑꯗꯣ ꯁꯤꯒꯤꯁꯦ ꯑꯥ ꯁꯥꯔ ꯍꯣꯏꯒꯤꯗꯤ ꯇꯧꯕꯤꯈ꯭ꯔꯕꯣ ꯅꯠꯇ꯭ꯔꯒꯅ ꯀꯃꯥꯏ ꯀꯃꯥꯏꯅ ꯇꯧꯒꯦ
ꯎꯝ ꯇꯧꯒ꯭ꯔꯦ
ꯑꯗꯨ ꯁꯤꯒꯤꯁꯦ ꯍꯧꯖꯤꯛ ꯑꯩꯈꯣꯏ ꯂꯩꯀꯥꯏꯗꯁꯨ ꯌꯥꯝ ꯀꯟꯅ ꯇꯧ ꯇꯧꯅꯈꯠꯂꯛꯏꯕꯀꯣ ꯑꯗꯣ ꯁꯤꯒꯤꯁꯦ ꯀꯃꯥꯏ ꯀꯃꯥꯏꯅ ꯇꯧꯕꯅꯣ ꯑꯩꯈꯣꯏꯖꯨ ꯑꯥ ꯑꯩꯈꯣꯏ ꯂꯩꯀꯥꯏꯗꯁꯨ ꯈꯔ ꯈꯔꯕꯨꯗꯤ ꯍꯥꯏꯅꯔꯕꯀꯣ ꯑꯗꯨ ꯁꯤꯗ ꯍꯥꯏꯅꯕꯁꯤꯗ ꯑꯩꯈꯣꯏꯖꯦ ꯐꯣꯇꯣ ꯀꯩꯀꯥ ꯑꯩꯈꯣꯏꯒꯤ ꯂꯝꯖꯤꯅꯒ ꯈꯔ ꯃꯅꯨꯡ ꯆꯪꯁꯤꯟꯕ ꯖꯒꯥꯗ ꯑꯣꯏꯕꯅꯤꯅ ꯍꯦꯛ ꯑꯗꯨꯒꯤ ꯏ ꯄꯥꯎ ꯐꯥꯎꯗꯣꯛ ꯐꯥꯎꯁꯤꯟꯁꯦ ꯈꯔ ꯑꯗꯨꯝ ꯊꯦꯡꯅ ꯑꯗꯨꯝ ꯐꯪꯉꯦꯕꯀꯣ
ꯎꯝ
ꯑꯗꯨꯅ ꯁꯤꯒꯤ ꯃꯔꯣꯟꯁꯦ ꯈꯤꯇꯪ ꯈꯪꯅꯤꯡꯕ ꯑꯗꯣ ꯑꯩꯅ ꯁꯨꯝ ꯊꯤꯔꯛꯄꯗ ꯁꯥꯔ ꯍꯣꯢꯒꯤ ꯉꯍꯥꯟꯃꯨꯛꯇꯁꯨ ꯁꯤꯒꯤ ꯃꯔꯝꯗ ꯑꯥ ꯇꯧꯒꯔꯦ ꯈꯣꯠꯈꯔꯦ ꯍꯥꯢꯐꯦꯠ ꯍꯥꯏꯕꯒꯤ ꯄꯥꯎ ꯑꯃꯁꯨ ꯁꯨꯝ ꯇꯥꯖꯕ ꯑꯗꯨꯅ ꯑꯩꯈꯣꯏꯁꯦ ꯁꯥꯔ ꯍꯣꯢꯗꯁꯨꯨꯝ ꯍꯪꯖꯔꯛꯏꯅꯦ ꯁꯥꯔ
ꯎꯝ ꯑꯗꯣ ꯇꯧꯅꯔꯦ ꯑꯩꯈꯣꯏꯁꯨ ꯇꯧꯒꯔꯦꯕꯀꯣ
ꯑ ꯑꯗꯨ ꯀꯃꯥꯏ ꯀꯃꯥꯏꯅ ꯇꯧꯕꯤꯒꯦ
ꯑꯩꯈꯣꯏ ꯃꯣꯏꯒꯤ ꯐꯣꯔꯝ ꯑꯃ ꯄꯤꯔꯛꯑꯅꯤꯕꯀꯣ ꯕꯤ ꯑꯦꯟ ꯑꯦ ꯑꯣ ꯍꯥꯏꯗꯅ
ꯎꯝ
ꯕꯤꯑꯦꯟꯉꯣꯟꯅ ꯑꯩꯈꯣꯏꯗ ꯐ꯭ꯔꯣꯝ ꯑꯃꯥ ꯄꯤꯔꯛꯑꯅꯤ
ꯎꯝ
ꯁꯤ ꯑꯩꯈꯣꯏꯅ ꯑꯩꯈꯣꯏꯒꯤ ꯑꯗꯨ ꯐꯤꯕꯝꯁꯤꯗ ꯃꯥꯒꯤ ꯑꯥ ꯌꯦꯡꯐꯝ ꯊꯣꯛꯄ ꯈꯔ ꯀꯣ ꯑꯍꯥꯡꯕꯈꯛ ꯄꯤꯔꯛꯑꯅꯦꯕꯀꯣ ꯈꯨꯗꯝ ꯑꯣꯏꯅ ꯑꯩꯈꯣꯏꯒꯤ ꯑꯥꯙꯥꯔ ꯅꯝꯕꯔ ꯃꯦꯟꯐꯝ ꯊꯣꯛ ꯄ ꯖꯒꯥ ꯃꯦꯝꯐꯝ ꯑꯗ ꯑꯩꯈꯣꯏꯒꯤ ꯃꯤꯡ꯫ ꯑꯗꯨꯒ ꯁꯦꯔꯦꯜ ꯅꯝꯕꯔ ꯑꯗꯒꯤ ꯑꯃꯨꯛ ꯑꯥ ꯈꯪꯗꯦ ꯈ ꯎ ꯁꯥꯛ ꯅꯝꯕꯔ ꯀꯩꯅꯣ ꯈꯔ ꯌꯥꯎꯕꯅꯦꯕ ꯅꯝꯕꯔ ꯈꯔ ꯌꯥꯎꯕꯅꯦꯕꯀꯣ꯫ ꯑꯗꯨꯅꯆꯤꯡꯕ ꯑꯗꯨꯗꯨꯝ ꯃꯦꯜꯂꯒ ꯐꯣꯇꯣ ꯑꯃꯒ꯫ ꯑ ꯐꯣꯇꯣ ꯑꯅꯤꯒ ꯑꯗꯨ ꯊꯥꯖꯤꯟꯒꯔ꯭ꯦ ꯑꯩꯈꯣꯏꯖꯨꯀꯣ ꯑꯗꯨ ꯑꯗꯨꯗꯨꯅ ꯑꯈꯣꯏꯒꯤ ꯍꯟꯗꯛ ꯖꯨꯟꯒꯤ ꯇꯥꯡ ꯀꯨꯟꯊ꯭ꯔꯥꯐꯥꯎꯗ ꯍꯥꯏꯈꯤꯗꯤ ꯅ ꯂꯣꯏꯒꯔ꯭ꯦꯗꯅ꯫
ꯎꯝ
ꯃꯈꯥ ꯇꯥꯅ ꯃꯗꯨ ꯑꯁ ꯁꯥꯡꯇꯣꯛꯏꯕ꯭ꯔꯥ ꯁꯥꯡꯇꯣꯛꯇꯕ꯭ꯔꯥ ꯍꯥꯏꯕꯗꯨꯃꯗꯨ ꯈꯪꯗꯔꯦ ꯫ ꯑꯗꯨꯗꯨꯅ ꯀꯩꯒꯨꯝꯕ ꯑꯩꯈꯣꯏ ꯑꯗ ꯊꯥꯖꯜꯍꯧꯗ꯭ꯔꯒꯗꯤ꯫
ꯎꯝ
ꯑꯥ ꯑꯩꯈꯣꯏꯒꯤ ꯕꯣꯇꯔꯗ ꯀꯛꯀꯅꯤ ꯍꯥꯏꯕꯒꯨꯝꯕꯁꯨ ꯑꯗꯨꯝ
ꯑꯣ
ꯑꯗꯃꯥꯏ ꯍꯥꯏꯅꯕ ꯌꯥꯎꯋꯦꯕ꯫
ꯑꯣ ꯑꯣ ꯁꯤꯖꯦ ꯑꯩꯈꯣꯏꯁꯨ ꯗꯨꯃꯥꯏꯅ ꯍꯥꯏꯐꯦꯠ ꯫ ꯈꯣꯏꯖꯨ ꯍꯟꯗꯛꯁꯦ ꯇꯧꯅꯕꯒꯤ ꯍꯥꯏꯇꯥꯔꯦ ꯑꯩꯈꯣꯏꯒꯤ ꯂꯩꯀꯥꯏꯒꯤ
ꯀꯥꯎꯟꯁꯤꯜꯂꯔꯖꯦ ꯃꯥꯅ ꯁꯨꯝ ꯍꯥꯏꯐꯦꯠ ꯍꯥꯏꯕ ꯍꯥꯏꯇꯥꯔꯦ꯫ ꯁꯨꯃꯥꯏꯅ ꯗꯣꯀꯨꯃꯦꯟꯒꯩꯗꯣ ꯁꯤ ꯀꯩꯅꯣ ꯇꯧꯁꯜꯂꯝꯃꯣ ꯍꯣꯏ ꯑꯊꯨꯕꯗ ꯂꯥꯛꯑꯅꯤ꯫ ꯑꯗꯨꯗꯨꯒ ꯄꯣꯠ ꯆꯩꯗꯣ ꯂꯧꯔꯒ ꯑꯥꯗ ꯊꯥꯒꯠꯀꯗꯣꯏꯅꯤ꯫ ꯑꯗꯨꯒꯤ ꯃꯇꯥꯡꯗꯕꯨꯗꯤ ꯍꯥꯏꯐꯦꯠꯄꯨꯗꯤ ꯄꯟꯕ ꯑꯗꯨꯗ ꯑꯩꯩꯖꯨ ꯉꯍꯥꯟꯖꯦ ꯌꯨꯝꯗ ꯂꯩꯍꯧꯗ꯭ꯔꯕ ꯍꯥꯏꯇꯥꯔꯦ ꯊꯕꯛ ꯑꯃ ꯆꯠꯊꯣꯛꯎꯕ꯫
ꯑꯥ
ꯑꯗꯨꯗꯩꯗ ꯌꯨꯝꯗ ꯑꯩꯈꯣꯏ ꯏꯃꯥꯗꯨꯗꯤ ꯑꯍꯟꯖꯨ ꯑꯣꯏꯁꯜꯂꯛꯑꯕꯅꯤꯅ꯫ ꯈꯔ ꯍꯥꯏꯗꯤ ꯑꯍꯟ ꯑꯣꯏꯕꯅꯤꯅ ꯅꯥ ꯇꯥꯕꯒꯤ ꯆꯥꯡꯁꯨ ꯈꯔ ꯋꯥꯠꯂꯦꯕ꯫ ꯋꯥꯠꯂꯝꯅꯤꯅ ꯃꯣꯏꯅ ꯍꯥꯏꯔꯝꯃꯤꯗꯣ ꯐꯖꯟꯅ ꯒ꯭ꯌꯥꯟ ꯇꯥꯕ ꯉꯝꯍꯧꯗ꯭ꯔꯕ ꯌꯨꯝꯗꯨ ꯀꯅꯥꯝꯇꯁꯨ ꯂꯩꯍꯧꯗꯕ ꯍꯥꯏꯇꯥꯔꯦ꯫ ꯑꯗꯨꯅ ꯑꯩꯖꯦ ꯉꯍꯥꯃꯨꯛꯇꯖꯨ ꯁꯥꯅꯤꯅ ꯍꯥꯏꯐꯦꯠ ꯁꯥꯔ ꯍꯣꯏꯗꯤ ꯂꯥꯛꯑꯕ ꯈꯣꯠꯂꯕꯅ ꯑꯩꯉꯣꯟꯗ ꯍꯥꯏꯐꯦꯠ ꯍꯥ ꯍꯥꯥꯏꯕꯤꯕꯗꯣ꯫ ꯑꯗꯨꯗ ꯑꯩ ꯁꯨꯝ ꯋꯥꯈꯜ ꯑꯃ ꯂꯥꯛ ꯄꯍꯥꯏꯇꯥꯔꯦ ꯋꯥꯈꯟ ꯑꯃ ꯂꯥꯛꯄꯅꯤꯅ ꯑꯗꯨꯒꯤ ꯁꯨꯝ ꯍꯪꯖꯔꯛꯄꯅꯤꯗ꯫
ꯑꯣ ꯑꯗꯨꯃꯥꯏ ꯇꯧꯅꯩꯌꯦ꯫
ꯎꯝ ꯗꯣ ꯍꯧꯖꯤꯛꯀꯥꯟꯖꯦ ꯆꯥꯛ ꯏꯁꯤꯡꯖꯦ ꯆꯥꯕꯤꯔꯕ꯭ꯔꯣ ꯀꯩꯗꯧꯔꯤꯒꯦ꯫
ꯆꯥꯛ ꯆꯥꯔꯦ ꯆꯥꯛ ꯇꯣꯛꯑꯂꯒ ꯉꯍꯥꯛ ꯂꯝꯕꯤꯗ ꯋꯥꯀꯤꯡ ꯆꯜꯂꯤꯌꯦ ꯆꯥꯛ ꯇꯨꯝꯅꯅꯕ ꯍꯥꯏꯇꯥꯏ ꯫
ꯑꯣ꯫
ꯅꯣꯏꯗꯤ ꯆꯥꯔꯕꯣ꯫
ꯆꯥꯛꯁꯦ ꯑꯩꯈꯣꯏꯁꯦ ꯊꯣꯡꯉꯤꯌꯦ ꯆꯥꯛꯄꯨꯗꯤ ꯂꯣꯏꯔꯦ꯫ ꯑꯗꯨ ꯏꯟꯖꯥꯡꯁꯦ ꯍꯋꯥꯏ ꯊꯣꯡꯒꯗꯕ ꯍꯋꯥꯏꯗꯣ ꯀꯥꯝꯊꯣꯛ ꯕꯨꯗꯤ ꯂꯣꯏꯔꯦ ꯂꯣꯏꯔꯒ ꯃꯅꯤꯟ ꯆꯠꯍꯟꯒꯦꯅ ꯊꯝꯍꯧꯔꯤ꯫ ꯑꯗꯣ ꯏꯃꯥꯅ ꯊꯣꯡꯕꯗꯨꯗꯤ ꯑꯩꯅ ꯆꯥꯛꯄꯨꯗꯤ ꯑꯩ ꯉꯁꯥꯏ ꯑꯩꯅ ꯊꯣꯡꯕꯤꯔꯝꯃꯦ꯫ ꯑꯗꯨꯗꯩꯗ ꯏꯟꯖꯥꯡꯗꯨꯗꯤ ꯑꯩꯁꯨ ꯉꯁꯥꯏꯖꯨ ꯊꯕꯛ ꯑꯃ ꯆꯠꯂꯨꯕꯒꯤ ꯍꯜꯂꯛꯄꯁꯨ ꯊꯦꯡꯉꯕ꯫ ꯊꯦꯡꯉꯕꯅꯤꯅ ꯍꯜꯂꯛꯄꯗ ꯑꯩꯁꯦ ꯑꯉꯥꯡ ꯈꯔꯁꯨ ꯇꯨꯏꯁꯟꯕꯅꯤ꯫ ꯇꯨꯏꯁꯟꯗꯣ ꯇꯧꯔꯨꯕꯗ ꯑꯩꯁꯦ ꯇꯨꯝꯅꯤꯡꯃꯟꯗꯅ ꯏꯃꯥ ꯆꯥꯛꯇꯨ ꯂꯣꯏꯔꯕꯅꯤꯅ ꯏꯃꯥꯅ ꯆꯥꯛ ꯏꯟꯖꯥꯡꯗꯣ ꯈꯔ ꯊꯣꯡꯕꯤꯍꯧꯔꯣ ꯑꯩꯗꯣ ꯄꯣꯊꯥꯔꯨꯔꯒꯦ ꯐꯃꯨꯡꯗ ꯋꯥꯔꯦ꯫ ꯐꯃꯨꯡꯗ ꯆꯪꯖꯔꯛꯄꯅꯤꯗ ꯑꯗꯨꯗ ꯉꯁꯥꯏ ꯏꯃꯥꯅ ꯑꯦ ꯍꯌꯦꯡꯗꯨ ꯅꯣꯏꯒꯤ ꯀꯩꯅꯣ ꯉꯁꯥꯏꯒꯤ ꯃꯤ ꯂꯥꯛꯑꯝꯕꯅꯤ ꯀ꯭ꯂꯕ ꯂꯩꯀꯥꯏꯒꯤ ꯄ꯭ꯔꯙꯥꯟ ꯀꯥꯎꯟꯁꯤꯜꯂꯔꯒꯩꯗꯣ ꯂꯥꯛꯑꯝꯕꯅꯦ ꯑꯗꯨꯗ ꯀꯩ ꯀꯩꯅꯣ ꯈꯔꯁꯨ ꯍꯥꯏꯔꯝꯕꯅꯤ ꯈꯣꯠꯄꯅꯤꯅ ꯍꯥꯏꯕꯗ ꯑꯩꯅ ꯑꯗꯨꯒꯤ ꯑꯣꯏꯔꯝ ꯑꯗꯨꯁꯨ ꯃꯥꯜꯂꯕ ꯍꯥꯏꯇꯥꯔꯦ ꯍꯧꯖꯤꯛ ꯑꯩꯈꯣꯏꯒꯤ ꯊꯪꯅꯕ ꯂꯩꯀꯥꯏꯗꯁꯨ ꯈꯔ-ꯈꯔ ꯑꯗꯨꯝꯕ ꯇꯧꯔꯤꯕ꯫
ꯎꯝ ꯆꯤꯠꯊꯅꯗꯕ ꯑꯗꯨꯝ ꯌꯥꯎꯔꯝꯒꯅꯤꯌꯦ꯫
ꯎꯝ ꯑꯗꯨ ꯃꯣꯏ ꯁꯤꯁꯦ ꯃꯊꯪ-ꯃꯊꯪ ꯑꯗꯨꯝ ꯍꯥꯏꯗꯤ ꯂꯥꯛꯄ ꯃꯥꯥꯂꯤꯀꯣ꯫ ꯍꯥꯏꯗꯤ ꯏꯁꯝ ꯁꯝꯅ ꯑ ꯍꯥꯏꯗꯤ ꯏꯝꯐꯥꯜ ꯍꯥꯏꯔꯒ ꯃꯊꯪ ꯑꯥ ꯀꯥꯟꯆꯤꯄꯨꯔ ꯀꯩꯀꯥ ꯑꯃꯨꯛ ꯂꯥꯛꯄꯀꯣ ꯁꯤꯡꯖꯃꯩ ꯀꯛꯋꯥ ꯀꯥꯟꯆꯤꯄꯨꯔ ꯁꯨꯃꯥꯏꯅ ꯂꯝ ꯍꯩꯗꯕ ꯖꯒꯥꯁꯦ ꯁꯤꯅ ꯑꯃꯨꯛ ꯈꯔ ꯀꯣꯟꯕꯒꯤ ꯃꯑꯣꯡ ꯁꯨꯃꯥꯏꯅ ꯎꯕ ꯐꯪꯕ ꯍꯥꯏꯇꯥꯔꯦ꯫
ꯑꯣ ꯃꯁꯤꯁꯦ ꯍꯣꯏ ꯑꯗꯨꯃꯥꯏꯅ ꯆꯠꯄ ꯍꯥꯏꯕꯗꯤ ꯃꯈꯣꯏꯒꯤ ꯑꯥ ꯀꯔꯤ ꯍꯥꯏꯕ ꯇꯥꯏ ꯑꯩꯈꯣꯏꯒꯤ ꯃꯗꯨ ꯕꯣꯠꯀꯤꯅꯦ ꯃꯔꯨ ꯑꯣꯏꯅ ꯁꯤ ꯕꯣꯠꯀꯤꯅꯦꯕ ꯁꯨꯃꯥꯏꯅꯁꯨ ꯍꯥꯏꯅꯦꯕꯀꯣ꯫ ꯁꯥꯔ ꯍꯥꯏꯕꯗꯨ ꯁꯨꯃꯥꯏꯅꯁꯨ ꯍꯥꯏꯅꯩꯌꯦꯕ ꯏꯁꯤꯕꯤꯆꯦꯟ ꯏꯟꯇꯦꯟꯁꯤꯞ ꯔꯤꯕꯤꯖꯟ ꯍꯥꯏꯅꯩꯌꯦꯕ꯫
ꯑꯣ꯫
ꯁꯤ ꯁꯥꯔ ꯍꯥꯏꯁꯦ ꯁꯨꯃꯥꯏꯅ ꯚꯣꯠꯀꯤ ꯃꯇꯝ ꯍꯥꯏꯗꯤ ꯗ ꯏꯁꯤꯄꯤꯁꯦꯟ ꯏꯟꯇꯦꯟꯁꯤꯞ ꯔꯤꯚꯤꯖꯟ ꯑꯣꯐ ꯗ ꯕꯣꯇꯔ ꯂꯤꯁ ꯋꯤꯟ ꯕꯤꯒꯤꯟ ꯏꯟ ꯗꯦꯜꯂꯤ ꯋꯤꯠ ꯗꯣꯔ ꯇꯨ ꯗꯣꯔ ꯌꯨꯝ ꯌꯨ ꯌꯨꯝꯊꯣꯡ ꯌꯨꯝꯊꯣꯡ ꯈꯨꯗꯤꯡ ꯇꯧꯕꯗꯨꯀꯣ꯫ ꯚꯤꯖꯤꯠ ꯕꯥꯏ ꯒꯨꯠ ꯂꯦꯚꯦꯟ ꯑꯣꯐꯤꯁꯥꯔ ꯕꯤ ꯑꯦ ꯕꯤ ꯑꯦꯟ ꯑꯣ ꯄꯗꫭ ꯐ꯭ꯔꯣꯝ ꯖꯨꯟ ꯐ꯭ꯔꯣꯝ ꯖꯨꯟ ꯊꯥꯔꯇꯤ꯫ ꯗꯦꯜꯂꯤ ꯆꯤꯞ ꯏꯂꯦꯛꯇ꯭ꯔꯣꯔꯦꯜ ꯑꯣꯐꯤꯁꯥꯔ ꯑꯁꯣꯛ ꯀꯨꯃꯥꯔ ꯁꯦꯠ ꯑꯦꯗꯤꯡ ꯗ ꯗꯦꯠ ꯗ ꯑꯦꯛꯁꯔꯁꯥꯏꯁ ꯍꯋꯨꯠ ꯕꯤ ꯀꯦꯔꯤ꯫ ꯏꯟ ꯑꯥꯎꯠ ꯏꯟ ꯑꯦ ꯇꯁ ꯐꯣꯔꯦꯟ ꯃꯦꯅꯔ ꯍꯥꯏꯌꯦꯕ ꯑꯗꯣ ꯁꯤꯁꯦ ꯉꯁꯥꯏꯒꯤ ꯑꯈꯣꯏꯒꯤ ꯑꯥꯥ ꯑꯗꯨꯗ ꯕꯦꯟꯅꯨ ꯊ꯭ꯔꯨꯗ ꯇꯧꯕꯩꯅꯤꯅꯀꯣ ꯁꯨꯃꯥꯏꯅ ꯇꯧꯗꯅ ꯂꯩꯍꯧ ꯂꯩꯍꯧꯗꯧꯕꯖꯤ ꯃꯣꯏ ꯍꯧꯖꯤꯛ ꯖꯨꯟꯒꯤ ꯇꯥꯡ ꯀꯨꯟꯊ꯭ꯔꯥꯐꯥꯎ ꯍꯥꯏꯕꯅꯦꯕ ꯃꯁꯤ ꯁꯥꯡꯗꯤ ꯁꯥꯎꯗꯣꯛꯀꯗꯧ ꯃꯥꯂꯦꯕ ꯃꯔꯝꯗꯤ ꯉꯁꯥꯏꯒꯤ
ꯎꯝ
ꯀꯅꯥꯒꯨꯝꯕ ꯈꯔꯅ ꯃꯗꯨ ꯇꯥꯍꯧꯗꯕꯗꯒꯤ ꯅꯠꯇ꯭ꯔ ꯀꯅꯥꯒꯨꯝꯕ ꯈꯪꯍꯧꯗꯕꯗꯒꯤ ꯑꯗꯨ ꯇꯥꯅ ꯇꯥꯅ ꯈꯪꯅ ꯈꯪꯅꯕ ꯃꯗꯨ ꯊꯧꯑꯣꯏꯗꯕ ꯁꯨꯝ ꯌꯥꯎꯅꯩꯑꯕ ꯑꯩꯈꯣꯏ ꯃꯤꯑꯣꯏꯕꯁꯦ
ꯍꯣꯏ ꯌꯥꯎꯗꯤ ꯌꯥꯎꯔꯤ
ꯑ ꯑꯗꯨꯅ ꯃꯔꯝ ꯑꯣꯏꯔꯒ ꯈꯔ ꯈꯔ ꯑꯗꯨꯝꯗꯤ ꯃ ꯁꯤ ꯑꯗꯨꯝ ꯂꯩꯀꯥꯏ ꯂꯩꯀꯥꯏ ꯆꯠꯂꯒ ꯂꯥꯛꯄꯆꯧꯕ ꯇꯧꯕꯗꯨꯕ ꯇꯧꯒꯁꯨ ꯃꯥꯜꯂꯤ
ꯍꯧꯖꯤꯛꯇꯤ ꯑꯈꯣꯏꯅ ꯆꯠꯂ ꯑꯈꯣꯏꯅ ꯑ ꯌꯨꯝꯗꯒꯤ ꯊꯤꯜꯂꯨꯕꯅꯦꯕ ꯅꯠꯇ꯭ꯔꯒ ꯍꯧꯖꯤꯛꯀꯤ ꯃꯤꯗꯨꯗ ꯄꯤꯔꯨꯕꯅꯦꯕ ꯑꯗꯒꯤ ꯀꯩꯒꯨꯝꯕ ꯑꯈꯣꯏꯁꯨ ꯑꯁꯣꯝꯗ ꯁꯣꯔꯤꯅꯦꯕꯀꯣ ꯑꯈꯣꯏ ꯂꯩꯀꯥꯏꯗ ꯀꯦꯟ ꯕꯣꯇꯔ ꯀꯌꯥ ꯃꯁꯤꯡ ꯀꯌꯥ ꯂꯩꯕꯒꯦꯗ ꯁꯨꯔꯤꯅꯦꯕ ꯃꯣꯏꯁꯨ ꯑꯗꯨꯅ ꯁꯨꯕꯅꯦ ꯃꯣꯏꯅ ꯄꯤꯁꯜꯂꯛꯏꯕ ꯃꯁꯤꯡꯁꯤꯒ ꯑꯗꯨꯒ ꯑꯈꯣꯏꯅ ꯐꯪꯉꯤꯕ ꯂꯩꯔꯤꯕ ꯕꯣꯇꯔ ꯂꯤꯁꯇ ꯂꯩꯔꯤꯕꯁꯤꯡ ꯆꯥꯟꯅꯗ꯭ꯔꯒꯗꯤ ꯃꯈꯣꯏꯅꯁꯨ ꯐꯣꯟ ꯈꯣꯠꯇꯣꯏꯅꯦꯕ ꯑꯩꯈꯣꯏ ꯌꯨꯝ ꯌꯨꯝꯗ ꯅꯠꯇ꯭ꯔꯒ ꯂꯥꯛꯇꯣꯏꯅꯦꯕ ꯑꯗꯨꯃꯥꯏꯟ ꯇꯧꯕ ꯑꯣꯏꯔꯝꯒꯅꯦꯕ ꯍꯥꯏ ꯑꯗꯣꯝꯗ ꯍꯥꯏꯔꯤꯗꯣ ꯑꯗꯨꯃꯥꯏꯅ ꯃꯤ ꯂꯥꯛꯏ ꯈꯣꯠꯂꯤ ꯍꯥꯏ ꯑꯗꯨ ꯑꯣꯏꯝꯒꯅꯦꯕ ꯕꯤ ꯑꯣꯟꯅꯕꯅ ꯕꯤ ꯑꯩꯅ ꯑꯣꯟꯔꯣꯏ ꯈꯪꯉꯤꯅꯦꯕ ꯁꯤꯁꯦ
ꯎꯝ
ꯑ ꯑꯈꯣꯏꯒꯤ ꯃꯁꯤꯡ ꯈꯨꯃꯨꯡꯗ ꯈꯨ ꯁꯝꯅ ꯑꯈꯣꯏ ꯃꯨꯡꯒꯤ ꯕꯣꯇꯔꯁꯦ ꯃꯔꯤꯅꯦꯕ
ꯑꯣ
ꯃꯔꯤꯁꯤ ꯄꯤꯁꯜꯂꯛꯇꯗꯤ ꯃꯣꯏꯗ ꯈꯪꯉꯤ ꯃꯣꯏꯗ ꯁꯤ ꯋꯥꯔꯤ ꯈꯪꯉꯅꯤ ꯃꯣꯏ ꯂꯣꯏ ꯂꯩꯔꯕꯕ ꯑꯈꯣꯏ ꯃꯨꯡꯒꯤ ꯕꯣꯇꯔ ꯃꯁꯤꯡ ꯑꯈꯣꯏ ꯂꯩꯀꯥꯏꯒꯤ ꯕꯣꯇꯔ ꯃꯁꯤꯡꯁꯦ ꯄꯨꯟꯅ ꯃꯣꯏ ꯂꯣꯏ ꯂꯩꯔꯕꯅꯦꯕ ꯑꯗꯨꯒꯤꯅꯤꯗ ꯃꯣꯏꯅ ꯀꯩꯅꯣ ꯇꯧꯔꯤꯁꯤ ꯑ ꯀꯟꯅ ꯃꯗꯨ ꯈꯣꯀꯠꯂꯛꯏꯖꯦ ꯈꯪꯗꯦ ꯁꯔ ꯀꯥꯔꯅ ꯒꯕꯔꯃꯦꯟꯅ ꯃꯗꯨ ꯐꯅꯦꯅ ꯇꯧꯔꯛꯄꯅꯤꯅ ꯅꯠꯇ꯭ꯔ ꯑꯈꯣꯏꯅ ꯃꯗꯨ ꯊꯧꯑꯣꯏꯗꯧꯕ ꯌꯥꯕ ꯅꯠꯇꯦ ꯅꯠꯇ꯭ꯔꯥ
ꯍꯣꯏ ꯃꯥꯅꯤ ꯌꯥꯝ ꯆꯨꯝꯃꯤ
ꯎꯝ ꯑꯗꯨꯝ ꯆꯥꯛꯁꯨꯨ ꯆꯥꯗ꯭ꯔꯦ ꯍꯥꯏ ꯏꯟꯖꯥꯡꯗ ꯀꯔꯤ ꯊꯣꯡꯉꯤꯒꯦ
ꯏꯟꯖꯥꯡꯁꯦ ꯍꯋꯥꯏ ꯑꯣꯏꯅ ꯊꯣꯡꯕ ꯃꯥꯜꯂꯦ ꯑꯈꯣꯏꯒꯤꯁꯦ
ꯆꯥꯛꯇꯤ ꯈꯔ ꯑꯗꯨꯝ ꯊꯦꯡꯕ ꯃꯥꯜꯂꯤꯅꯦꯀꯣ
ꯎꯝ
ꯑ ꯃꯈꯜ ꯑꯃ ꯑꯗꯨꯝ ꯐꯩꯌꯦ ꯆꯥꯛꯀ ꯊꯦꯡꯉꯦ ꯍꯥꯏꯗꯨꯁꯨ ꯉꯁꯥꯏꯒꯤ ꯂꯥꯏꯔꯤꯛ ꯂꯥꯏꯁꯨ ꯄꯥꯕꯒꯤꯅꯦ
ꯎꯝ
ꯑꯉꯥꯡ ꯅꯨꯕꯤ ꯂꯩꯕꯃꯨꯡꯗꯗꯤ ꯂꯥꯏꯔꯤꯛ ꯂꯥꯏꯁꯨ ꯄꯥꯕꯤ ꯀꯥꯟꯗꯤ ꯀꯥꯅꯩꯌꯦ ꯑꯗꯣ ꯆꯥꯛꯁꯨ ꯆꯥꯊꯣꯛꯑꯗꯤ ꯂꯥꯏꯔꯤꯛ ꯄꯥꯅꯤꯡꯗꯦꯕ ꯁꯦꯡꯅ ꯍꯥꯏꯔꯗꯤ
ꯍꯣꯏ
ꯑꯗꯨꯅ ꯆꯥꯛꯇꯣ ꯈꯔ ꯌꯥꯝ ꯀꯟꯅ ꯊꯦꯡꯕꯁꯨ ꯐꯠꯇꯦ ꯄꯨꯡ ꯅꯤꯄꯥꯟꯗꯩ ꯆꯥꯕ ꯍꯧꯕꯗꯤ ꯐꯩ ꯅꯤꯄꯥꯥꯟꯃꯨꯛ ꯂꯥꯏ ꯄꯥꯖꯕ ꯌꯥꯏꯗꯅꯀꯣ ꯅꯤꯄꯥꯟꯗ ꯆꯥꯕ ꯍꯧꯕꯗꯤ ꯐꯕ ꯈꯜꯂꯦ ꯅꯤꯄꯥꯟꯒ ꯍꯦꯟꯒꯠꯂ ꯃꯇꯨꯡ ꯃꯇꯨꯡꯗ ꯆꯥꯕꯗꯨ ꯈꯔ ꯊꯦꯡꯉ ꯃꯥꯜꯂꯦ
ꯎꯝ ꯎꯝ ꯑꯊꯦꯡꯉꯦ
ꯅꯤꯄꯥꯟꯗꯩ ꯆꯥ ꯍꯧꯔꯒꯅꯦ
ꯎꯝ
ꯅꯤꯄꯥꯥꯟ ꯃꯈꯥꯏ ꯐꯥꯎꯖꯦ ꯅꯤꯄꯥꯟꯕꯥꯎ ꯑꯉꯥꯡꯉꯩ ꯂꯥꯏꯔꯤꯛ ꯄꯥꯖꯔꯦꯗꯅꯀꯣ ꯑꯗꯨꯒ ꯅꯤꯄꯥꯟ ꯃꯈꯥꯏ ꯅꯤꯄꯥꯥꯟꯗꯩ ꯅꯤꯄꯥꯥꯟ ꯃꯈꯥꯏ ꯐꯥꯎꯕꯁꯦ ꯆꯥꯛ ꯆꯥꯕꯅꯦ ꯄꯣꯊꯥꯕꯅꯦ ꯑꯇꯤ ꯇꯤꯚꯤ ꯌꯦꯡꯕ ꯑꯣꯏꯔꯣ ꯑꯃ ꯇꯧꯕ ꯑꯣꯏꯔꯣ ꯅꯠꯇ꯭ꯔ ꯌꯥꯏꯗꯅ
ꯌꯥꯏ
ꯗꯨꯃꯥꯏꯅ ꯑꯗꯣ ꯄꯨꯡ ꯅꯤꯄꯥꯟꯒꯤ ꯃꯇꯨꯡꯗ ꯆꯥꯕꯗꯤ ꯈꯔ ꯊꯦꯡꯕ꯭ꯔꯥ ꯈꯜꯂꯦ ꯑꯗꯣ ꯍꯣꯏ ꯑꯩꯈꯣꯏ ꯁꯤꯗꯕꯨ ꯃꯅꯤꯄꯨꯔꯗꯣ ꯇꯧꯕ꯭ꯋꯥꯅꯦ ꯑꯥ ꯑꯇꯣꯞꯄ ꯏꯁꯇꯦꯠꯇꯗꯤ ꯑꯗꯨꯝ ꯌꯥꯝ ꯊꯦ ꯊꯦꯡꯅ ꯆꯥꯏ ꯆꯥꯕ ꯆꯥꯗ ꯇꯨꯝꯕꯒ ꯊꯦꯡ ꯊꯦꯡ ꯇꯨꯝꯕꯖꯥꯠꯅꯤꯗ
ꯍꯣꯏ ꯊꯦꯡꯗꯤ ꯊꯦ
ꯗꯦꯂꯤ ꯗꯦꯜꯂꯤꯗꯒꯗꯤꯅꯦ ꯑꯗꯨꯛꯀꯤ ꯃꯇꯤꯛ ꯊꯦꯡꯕ ꯆꯥꯛꯁꯦ ꯇꯨꯝꯕꯒꯁꯦ ꯄꯨꯡ ꯕꯥꯔꯣꯗ ꯑꯗꯨꯝ ꯇꯨꯝꯕ ꯑꯒ ꯌꯥꯍꯧꯕꯗꯤ ꯊꯦꯡꯉꯦ ꯑꯗꯣ ꯃꯣꯏꯅ ꯇꯨꯝꯕ ꯊꯦꯡꯕꯩ ꯃꯇꯨꯡ ꯏꯟꯅ ꯌꯥꯍꯧꯁꯨ ꯑꯗꯨꯝ ꯊꯦꯡꯉꯑꯦꯕ
ꯎꯝ
ꯑꯗꯣ ꯄꯨꯡ ꯇꯔꯥ ꯀꯤ ꯃꯇꯨꯡꯗ ꯇꯨꯝꯕꯗꯤ ꯐꯠꯇꯤ ꯐꯠꯇꯦ ꯍꯥꯏꯅꯔꯤ ꯄꯨꯡ ꯇꯔꯥꯏꯗ ꯇꯨꯝꯃꯒꯅꯦ ꯄꯨꯡ ꯑꯅꯤ ꯐꯥꯎ ꯃꯅꯨꯡꯖꯦ ꯁꯦ ꯇꯨꯝꯕꯖꯦ ꯑꯈꯣꯏꯒꯤ ꯍꯛꯆꯥꯡ ꯕ꯭ꯔꯦꯟꯗꯅꯦ ꯌꯥꯝ ꯐꯩ ꯍꯥꯏꯌꯦ ꯑꯗꯨꯒꯤ ꯃꯇꯨ ꯄꯨꯡ ꯇꯔꯥꯏ ꯃꯇꯨꯡ ꯇꯨꯝꯃꯕ ꯍꯥꯏꯕꯗꯤ ꯄꯨꯡ ꯇꯔꯥꯗꯩ ꯄꯨꯡ ꯑꯅꯤ ꯍꯨꯝꯃꯛꯁꯦ ꯀꯥꯟꯅ ꯐꯪꯉꯦ ꯍꯥꯏꯕꯀꯣ ꯑꯥ ꯄꯨꯡ ꯇꯔꯥꯒꯤ ꯃꯠ ꯇꯨꯡꯗꯒꯤ ꯇꯨꯝ ꯍꯥꯏꯗꯤ ꯑꯥ ꯁꯨꯝ ꯁꯝꯅ ꯄꯨꯡ ꯇꯔꯥꯃꯥꯊꯣꯏ ꯇꯨꯝꯕ ꯕꯥꯔꯣ ꯇꯨꯝꯕ ꯇꯧꯒꯩ ꯐꯠꯇꯦ ꯍꯥꯏꯅꯩꯑꯕꯣ ꯈꯔ ꯑꯗꯨꯅ
ꯑꯈꯣꯏꯅ ꯄꯨꯡ ꯇꯔꯥ ꯇꯨꯝꯃꯒ ꯄꯨꯡ ꯑꯅꯤ ꯐꯥꯎꯒꯤ ꯃꯅꯨꯡꯖꯤ
ꯎꯝ
ꯁꯣꯝꯗꯤ ꯄꯨꯅꯦꯗꯤ ꯄꯨꯡ ꯀꯌꯥꯗ ꯇꯨꯝꯃ ꯀꯌꯥꯐꯥꯎꯗ ꯍꯧꯒꯦ ꯆꯧꯔꯥꯛꯅ ꯑꯗꯣ
ꯑꯗꯨꯝ ꯄꯨꯡꯁꯤ ꯀꯩꯅꯣꯗ ꯑꯩꯈꯣꯏꯁꯤ ꯑꯥ ꯄꯨꯡꯁꯦ ꯑꯩꯁꯦ ꯍꯧꯖꯤꯛꯀꯥꯟꯁꯦ ꯑꯗꯨꯝ ꯁꯤꯃꯛꯅꯦ ꯍꯥꯏꯕꯗꯤ ꯂꯩꯇꯦꯗ ꯑꯗꯨꯝ ꯑꯩꯅ ꯍꯧꯒꯠꯅꯤꯡꯕ ꯃꯇꯝꯁꯦ ꯁꯤꯗ ꯑꯗꯨꯝ ꯍꯧꯒꯠꯂꯦ
ꯑꯥꯏꯗꯤ ꯃꯇꯝꯗ ꯃꯇꯝꯖꯦ ꯁꯤꯃꯗꯤ ꯍꯥꯏꯕ ꯑꯃ ꯂꯩꯇ꯭ꯔꯦ
ꯑꯗ ꯑꯩꯈꯣꯏꯗꯤ ꯄꯨꯡꯖꯦ ꯇꯨꯝꯕꯒꯤ ꯃꯇꯝ ꯍꯧꯒꯠ ꯃꯇꯝꯖꯦ ꯑꯩꯗꯤ ꯆꯞ ꯆꯥꯅ ꯊꯝꯃꯦ ꯑꯩꯒꯤꯗꯤ
ꯑꯣ
ꯑꯗꯨꯅꯗꯤ ꯐꯕ꯭ꯔꯗꯤ ꯈꯟꯕ ꯑꯩ ꯋꯥꯈꯟꯗ ꯃꯌꯥꯝꯒꯤ ꯑꯣꯏꯅ ꯁꯨꯝ ꯍꯥꯏꯗꯤ ꯑꯈꯣꯏ ꯆꯥꯕ ꯃꯇꯝ ꯇꯨ ꯃꯇꯝ ꯍꯥꯏꯅꯗ꯭ꯔꯅꯦ
ꯎꯝ
ꯑꯗꯨꯅ
ꯇꯉꯥꯏ ꯐꯗꯕ ꯌꯥꯎꯔꯒꯗꯤ ꯑꯗꯨꯝ ꯊꯦꯡꯕꯁꯨ ꯌꯥꯎꯕꯨꯗꯤ ꯌꯥꯎꯗꯣꯏꯅꯤ ꯇꯨꯝꯕꯁꯦ ꯑ ꯊꯒꯠꯄꯁꯨ ꯊꯦꯅ ꯍꯧꯕꯁꯨ ꯌꯥꯎꯗꯣꯏꯅ ꯇꯉꯥꯏ ꯐꯗꯅ ꯌꯥꯎꯔꯗꯤ ꯑꯗꯨꯅ ꯑꯩꯈꯣꯏꯅ ꯑꯩꯈꯣꯏꯒꯤ ꯑꯍꯜ ꯂꯃꯟꯁꯤꯡꯅ ꯍꯥꯏꯅꯕ ꯃꯍꯧꯁꯥ ꯍꯥꯏꯅꯔꯝꯕ ꯇꯨꯝꯕ ꯆꯥꯕ ꯃꯇꯝ ꯅꯥꯏꯌꯨ ꯍꯥꯏꯁꯦ ꯄꯣꯡꯇꯣꯛ ꯍꯥꯏꯗꯤ ꯉꯁꯥꯏꯒꯤ ꯄꯨꯡ ꯃꯥꯄꯟꯗ ꯅꯠꯇ꯭ꯔ ꯇꯔꯥ ꯃꯇꯨꯡ ꯑꯗꯨꯗ ꯄꯨꯡ ꯑꯃꯥ ꯇꯔꯥꯃꯥꯊꯣꯏꯕꯨ ꯇꯤ ꯚꯤ ꯌꯦꯡ ꯂꯩꯔꯒ ꯄꯨꯡ ꯑꯃꯗ ꯍꯦꯛ ꯇꯨꯝꯕ ꯑꯗꯨꯒ ꯑꯃꯥ ꯑꯩꯈꯣꯏ ꯊꯦꯡꯅ